ꯍꯜꯂꯣ
ꯃꯔꯨꯞ ꯑꯩꯅ ꯉꯥꯡꯔꯤꯕꯁꯤ ꯇꯥꯕꯤꯕ꯭ꯔꯥ
ꯇꯥꯏ ꯇꯥꯏꯌꯦ ꯃꯔꯨꯞꯕꯨ ꯀꯩꯗꯣꯏꯅꯣ
ꯑꯩꯁꯦ ꯌꯥꯝ ꯀꯟꯅ ꯑꯩꯒꯤ ꯂꯦꯞꯇꯣꯞꯇ ꯀꯔꯤꯒꯨꯝꯕ ꯑꯃ ꯁꯦꯝꯖꯔꯝꯕꯅꯦ
ꯑꯣ ꯑꯗꯣ ꯁꯦꯝꯕꯤꯌꯨ ꯃꯔꯨꯞꯀꯤ ꯊꯕꯛꯇꯨꯁꯨ ꯑꯗꯨꯝ ꯀꯥꯏꯗꯅꯕ ꯇꯧꯕꯤꯌꯨ ꯇꯁꯦꯡꯅ ꯑꯗꯨ ꯃꯔꯨꯞ ꯊꯕꯛꯀ ꯃꯇꯧ ꯇꯧꯅ ꯋꯥꯔꯤ ꯋꯥꯇꯥꯏ ꯇꯧꯕꯗ ꯊꯣꯏꯗꯣꯛꯄ ꯑꯀꯥꯏꯕ ꯂꯩꯒꯗꯕ꯭ꯔꯥ
ꯀꯥꯏꯕ ꯂꯩꯖꯗꯦ ꯃꯔꯨꯞ ꯑꯗꯨꯝ ꯍꯧꯕꯤꯔꯛꯑꯣ ꯀꯥ ꯍꯦꯟꯅ ꯂꯨꯕ ꯊꯕꯛ ꯅꯠꯆꯗꯦ ꯂꯦꯞꯄꯕꯁꯨ ꯌꯥꯕꯅꯤ ꯑꯗꯨ ꯃꯔꯨꯞꯀꯤ ꯋꯥꯔꯤꯗ ꯎꯝ ꯍꯝ
ꯊꯣꯏꯗꯣꯛꯄ ꯋꯥꯔꯤ ꯅꯠꯇꯦꯗ ꯁꯨꯝ ꯉꯥꯏꯍꯥꯛ ꯆꯥꯛ ꯏꯁꯤꯡ ꯇꯣꯛꯄꯁꯤꯗ ꯀꯃꯥꯏ ꯀꯃꯥꯏꯅ ꯇꯧꯔꯤ ꯅꯨꯡꯉꯥꯏꯔꯤꯕ꯭ꯔꯥꯅ ꯁꯨꯝ ꯇꯧꯔꯛꯅꯦ ꯑꯗꯣ ꯃꯔꯨꯞꯅ ꯇꯧꯔꯤꯕ ꯊꯕꯛꯇꯨꯕꯨ ꯀꯔꯤ ꯊꯕꯛꯅ ꯑꯩ ꯈꯪꯕ ꯌꯥꯒꯗ꯭ꯔꯣ
ꯑꯩꯁꯦ ꯂꯦꯞꯇꯣꯞꯇ ꯀꯔꯤꯒꯨꯝꯕ ꯑꯃ ꯆꯪꯉꯨꯕꯗꯒꯤ ꯌꯥꯎꯔꯝꯕ ꯐꯥꯏꯟ ꯄꯨꯝꯅꯃꯛ ꯃꯥꯡꯈꯤꯕ ꯍꯥꯏꯕꯗꯥꯥꯏꯅꯦ ꯑꯩꯒꯤ
ꯕꯤꯗꯤꯑꯣ ꯁꯦꯝꯕꯗ ꯆꯪꯒꯗꯕ ꯃ꯭ꯌꯨꯖꯤꯛ ꯑꯃꯗꯤ ꯍꯥꯞꯂꯒ ꯊꯝꯂꯤꯕ ꯐꯣꯇꯣꯅꯆꯤꯡꯕ ꯆꯦ ꯆꯥꯡꯅꯆꯤꯡꯕꯁꯤꯡ ꯑꯗꯨ ꯃꯥꯡꯈꯤꯕꯗꯒꯤ ꯑꯩꯋꯨ ꯃꯊꯥ ꯁꯥꯔꯝꯕꯅꯤ ꯑꯗꯨꯕꯨ ꯍꯧꯖꯤꯛꯇꯤ ꯋꯥꯅꯤꯡꯉꯥꯏ ꯑꯣꯏꯗ꯭ꯔꯦ ꯄꯨꯝꯅꯃꯛ ꯍꯥꯟꯅꯒꯤ ꯃꯐꯝꯗꯣ ꯂꯣꯏꯅ ꯍꯟꯖꯤꯂꯦ ꯍꯥꯏꯖꯕ ꯇꯥꯔꯦ ꯍꯥꯟꯅꯗꯒꯤ ꯍꯦꯟꯅ ꯐꯥꯎꯕ ꯁꯦꯝꯕ ꯉꯝꯖꯔꯦ ꯃꯁꯤ ꯑꯩꯈꯣꯏꯒꯤ ꯈꯨꯠ ꯌꯥꯎꯕꯒꯤ ꯀꯥꯟꯅꯕꯅꯦ ꯍꯥꯏꯖꯕ ꯇꯥꯔꯦꯅꯦ ꯈꯨꯠ ꯌꯥꯎꯔꯨꯕꯗꯒꯤ ꯑꯣꯀꯦ ꯍꯥꯏꯗꯤ ꯈꯪꯕ ꯍꯦꯜꯂꯛꯄꯗꯣ ꯑꯗꯨꯅꯦ ꯍꯥꯏꯖꯕ ꯇꯥꯏ
ꯑꯣ ꯑꯗꯨꯗꯤ ꯈꯨꯠ ꯌꯥꯎꯕꯁꯤꯁꯨ ꯀꯥꯟꯅꯩ ꯍꯥꯏꯕꯁꯤꯅꯤ ꯃ__ ꯇ ꯃꯔꯨꯞꯅ ꯑꯩꯉꯣꯟꯗ ꯇꯥꯛꯄꯤꯔꯤꯁꯦ ꯑꯩꯉꯣꯟꯗ ꯌꯥꯝ ꯐꯩ ꯑꯗꯣ ꯃꯔꯝꯅ ꯍꯧꯖꯤꯛ ꯚꯤꯗꯤꯑꯣ ꯍꯒꯤ ꯁꯦꯝꯕ ꯈꯣꯠꯄ ꯍꯥꯏꯔꯤꯁꯤꯕꯨ ꯀꯔꯤ ꯃꯇꯥꯡꯒꯤ ꯑꯣꯏꯕꯤꯔꯕꯅꯣ ꯍꯥꯏꯕꯗꯤ ꯊꯕꯛꯁꯤꯨꯞ ꯃꯊꯟꯇ ꯇꯧꯕ꯭ꯔꯥ ꯅꯠꯇ꯭ꯔꯒ ꯀꯅꯥꯒ ꯇꯧꯃꯤꯟꯅꯩ ꯑꯩ ꯌꯥꯎꯕ ꯌꯥꯔꯤꯕ꯭ꯔꯥ ꯍꯥꯏꯗꯤ ꯑꯩꯁꯨ ꯁꯨꯝ ꯊꯕꯛ ꯏꯪꯈꯥꯡ ꯑꯃ ꯑꯃ ꯁꯦꯟ ꯅꯨꯡꯒꯤ ꯁꯨꯝ ꯆꯤꯟꯕꯅ ꯃꯔꯝ ꯑꯣꯏꯔꯒ ꯊꯕꯛ ꯏꯪꯈꯥꯡꯗꯨꯗ ꯀꯔꯤ ꯀꯔꯤ ꯑꯩꯅ ꯁꯨꯝ ꯌꯥꯎꯕ ꯌꯥꯕ ꯂꯩ ꯅꯠꯇ꯭ꯔ ꯌꯥꯎꯕ ꯌꯥꯗ꯭ꯔꯃꯛꯁꯨ ꯍꯥꯏꯗꯤ ꯃꯗꯨꯒꯤ ꯃꯇꯥꯡꯗ ꯍꯥꯏ ꯍꯥꯏꯐꯦꯠꯇꯪ ꯊꯝꯕꯤꯔꯒꯗꯤ ꯅꯨꯡꯉꯥꯏꯅꯤ ꯈꯟꯖꯩ ꯁꯨꯝ ꯋꯥꯔꯤ ꯋꯥꯇꯥꯏ ꯉꯥꯢꯍꯥꯛ ꯇꯧꯁꯤ
ꯑ ꯃꯁꯤ ꯃꯔꯨꯞ ꯁꯥꯕꯗ ꯀꯔꯤꯁꯨ ꯀꯥꯏꯗꯦ ꯑꯩꯅ ꯁꯦꯝꯖꯔꯤꯕ ꯑꯩꯅ ꯇꯧꯖꯔꯤꯕ ꯊꯕꯛ ꯑꯁꯤ ꯑꯩꯒꯤ ꯏꯃꯥꯟꯅꯕ ꯃꯔꯨꯞ ꯑꯃꯒ ꯄꯨꯜꯂꯒ ꯇꯧꯖꯕꯅꯤ ꯃꯁꯤ ꯑꯩꯈꯣꯏꯒꯤ ꯌꯨꯇꯕꯇ ꯒꯤ ꯚꯤꯗꯤꯑꯣ ꯈꯔ ꯍꯥꯏꯗꯤ ꯑꯦꯛꯁꯄꯦꯟꯗꯤ ꯑꯣꯏꯕ ꯌꯥꯝꯅ ꯐꯤꯂꯝꯒꯤꯕꯨ ꯑꯣꯏꯔꯣ ꯑꯗꯨꯗꯨꯒ ꯑꯩꯈꯣꯏꯒꯤ ꯖꯄꯥꯟꯝꯒꯤ ꯌꯥꯝꯅ ꯐꯥꯎꯕ ꯑꯦꯅꯤꯃꯦꯕꯨ ꯑꯣꯏꯔꯣ
ꯑꯗꯨꯒꯨꯝꯕ ꯃꯈꯜ ꯃꯈꯜ ꯀꯌꯥꯒꯤ ꯚꯤꯗꯤꯑꯣꯁꯤꯡ ꯐꯤꯂꯝꯁꯤꯡ ꯑꯗꯨꯕꯨ ꯑꯩꯈꯣꯏꯅ ꯑꯦꯛꯁꯄ꯭ꯂꯦꯟ ꯇꯧꯖꯕꯅꯤ ꯌꯨꯇꯨꯕꯇ ꯑꯗꯨꯒ ꯑꯇꯣꯞꯄ ꯊꯕꯛ ꯀꯌꯥ ꯑꯃꯁꯨ ꯇꯧꯖꯔꯤ ꯑꯩꯈꯣꯏꯒꯤ ꯐꯨꯡꯒꯥ ꯋꯥꯔꯤꯔꯤꯅꯆꯤꯡꯕ ꯊꯥꯏꯅꯗꯒꯤ ꯃꯩꯍꯧꯔꯣꯟꯗꯒꯤ ꯂꯩꯔꯛꯂꯕ ꯋꯥꯔꯤ ꯀꯌꯥ ꯁꯦꯝꯗꯣꯛ ꯁꯥꯗꯣꯛꯇꯨꯅ ꯍꯧꯖꯤꯛꯀꯤ ꯑꯉꯥꯡꯁꯤꯡꯗ ꯀꯥꯍꯦꯟꯅꯥ ꯀꯥꯟꯅꯕ ꯄꯤꯅꯕꯒꯤꯗꯃꯛꯇ ꯍꯣꯠꯅꯖꯔꯤꯕ ꯑꯗꯨꯒꯨꯝꯂꯕ ꯊꯕꯛ ꯑꯃꯅꯦ ꯃꯔꯨꯞꯁꯨ ꯌꯥꯎꯕꯤꯅꯤꯡꯕ ꯑꯗꯒꯤ ꯃꯔꯨꯞꯅ ꯍꯦꯟꯅ ꯊꯋꯥꯏ ꯌꯥꯎꯕꯤꯕ ꯑꯣꯏꯇꯥꯔꯒꯗꯤ ꯌꯥꯎꯕꯤꯕꯗ ꯀꯔꯤꯁꯨ ꯀꯥꯏꯗꯦ
ꯑꯣ ꯌꯥꯝꯅ ꯑꯗꯨꯗꯤ ꯇꯥꯟꯖꯥꯁꯦ ꯌꯥꯝ ꯆꯥꯔꯦ ꯃꯔꯨꯞ ꯑꯗꯨ ꯃꯔꯨꯞ ꯍꯣꯏꯒꯤ ꯍꯥꯏꯔꯤꯕ ꯑꯥ
ꯑꯩꯈꯣꯏꯒꯤ ꯀꯥꯔꯇꯨꯟꯁꯤꯡꯤ ꯑꯦꯅꯤꯃꯦ ꯑꯗꯒꯤ ꯂꯩꯔꯤꯕ ꯋꯥꯔꯤ ꯋꯥꯇꯥꯏ ꯏꯕ ꯈꯣꯠꯄ ꯁꯨꯃꯥꯏꯅ ꯇꯧꯕꯁꯤꯗ ꯑꯩꯒꯤꯁꯨ ꯋꯥꯔꯤ ꯑꯃꯅꯤ ꯂꯩꯖꯩ ꯃꯔꯨꯞ ꯑꯣꯏꯗ ꯍꯥꯏꯄ ꯌꯥꯒꯗ꯭ꯔꯥ ꯌꯥꯔꯣꯏꯗ꯭ꯔꯥ ꯍꯥꯏꯕꯗꯨ ꯃꯔꯨꯞ ꯍꯥꯏꯐꯦꯠ ꯇꯥꯔꯒ ꯌꯦꯡꯕꯤꯒꯦꯔꯥ ꯀꯃꯥꯏꯅ ꯇꯧꯏꯤ ꯍꯥꯏꯕꯗꯤ ꯑꯩꯒꯤꯁꯨ ꯌꯥꯝꯅ ꯆꯝꯖꯕ ꯑꯩꯈꯣꯏꯒꯤ ꯐꯨꯡꯒꯥ ꯋꯥꯔꯤꯒꯨꯝꯕ ꯍꯥꯏꯇꯥꯔꯦ ꯑꯃ ꯑꯩ ꯁꯨꯃꯥꯏꯅ ꯏꯖꯕꯅꯤ ꯑꯗꯣ ꯃꯔꯨꯞ ꯑꯣꯏꯗꯨꯗ ꯍꯥꯞ ꯄ ꯌꯥꯒꯗ꯭ꯔ ꯌꯥꯔꯣꯏꯗ ꯑꯗꯨ ꯃꯔꯨꯅ ꯍꯥꯏꯐꯦꯠꯇꯪ ꯍꯥꯟꯅ ꯍꯥꯏꯕꯤꯔꯛꯎꯅꯦ
ꯌꯥꯅꯤ ꯌꯥꯅꯤ ꯃꯔꯨꯞ ꯃꯔꯨꯞꯅ ꯍꯧꯖꯤꯗꯗꯨ ꯇꯦꯟ ꯇꯞꯄ ꯌꯥꯝꯅ ꯁꯥꯡꯕ ꯅꯠꯇ꯭ꯔꯒꯗꯤ ꯇꯦꯟ ꯇꯞꯄ ꯋꯥꯔꯤ ꯑꯗꯨꯝ ꯂꯤꯕꯤꯌꯣ ꯑꯩꯁꯨ ꯇꯥꯖꯒꯦ
ꯑꯗꯨꯗꯤ ꯃꯔꯨꯞ ꯑꯩ ꯂꯤꯖꯔꯛꯑꯒꯦ ꯃꯔꯨꯞꯁꯤ ꯋꯥꯔꯤꯁꯤ ꯌꯥꯝꯅ ꯀꯣꯏꯅꯁꯨ ꯂꯤꯖꯔꯔꯣꯏꯒꯦ ꯁꯝꯂꯞꯄ ꯍꯥꯏꯕꯗꯤ ꯃꯥꯒꯤ ꯃꯅꯨꯡꯗ ꯑꯣꯏꯔꯤꯕ ꯄꯣꯠꯇꯨ ꯀꯔꯤꯅꯣꯗꯨ ꯆꯥꯎꯔꯥꯛꯄ ꯂꯤꯒꯦ ꯑꯗꯨꯒ ꯍꯣꯔꯦꯟ ꯃꯔꯨꯝꯅ ꯑꯩꯒꯤ ꯋꯥꯔꯤꯁꯤ ꯇꯥꯔꯒ ꯍꯥꯏꯗꯤ ꯑꯦ ꯑꯗꯨ ꯌꯥꯅꯤ ꯌꯥꯔꯣꯏ ꯍꯥꯏꯐꯦꯠꯇꯪ ꯑꯩꯒꯤ ꯃꯣꯟ ꯅꯨꯡꯉꯥꯏꯕ ꯅꯨꯡꯉꯥꯏꯇ ꯐꯠꯇꯕꯒꯤ ꯋꯥ ꯅꯠꯇꯅꯀꯣ ꯍꯥꯏꯗꯤ ꯃꯔꯨꯞ ꯑꯣꯏꯒꯁꯨ ꯑꯗꯨꯒꯨꯝꯕ ꯊꯕꯛ ꯑꯃ ꯃꯌꯥꯝꯒꯤ ꯁꯦꯕꯥ ꯇꯧꯔꯤꯕꯅꯤꯅ ꯃꯤꯑꯣꯏ ꯑꯃꯅ ꯁꯨꯃꯥꯏꯅ ꯍꯥꯞꯄꯤꯌꯨ ꯍꯥꯏꯗꯅ ꯍꯦꯛꯇ ꯅꯨꯡꯉꯥꯏꯇꯅ ꯍꯥꯞꯄꯤꯕꯗꯨ ꯇꯧꯕꯤꯒꯅꯨ ꯍꯥꯏꯗꯤ ꯃꯌꯥꯝꯒꯤ ꯁꯦꯕꯥ ꯇꯧꯕ ꯍꯥꯏꯕꯁꯤꯗꯤ ꯃꯤ ꯑꯃꯇꯪꯗꯤ ꯈꯪꯕ ꯌꯥꯕ ꯅꯠꯇꯦꯗꯣ ꯐꯔꯦ ꯃꯔꯨꯞ ꯑꯩ ꯋꯥꯔꯤꯗꯣ ꯍꯧꯖꯔꯛꯑꯒꯦ ꯑꯁꯨꯝ ꯇꯧꯕꯅꯤ ꯋꯥꯔꯤꯁꯤ ꯊꯣꯏꯗꯣꯛꯅ ꯌꯥꯝꯅ ꯌꯥꯝꯅ ꯀꯥ ꯍꯦꯟꯅ ꯐꯖꯕ ꯑꯗꯨꯒꯨꯝꯕꯗꯤ ꯅꯠꯇꯦ ꯑꯩꯅ ꯁꯨꯝ ꯑꯩꯈꯣꯏꯒꯤ ꯑꯀꯤꯕ ꯑꯃꯒꯤ ꯋꯥꯔꯤꯒꯤ ꯃꯑꯣꯡꯗ ꯆꯥꯎꯔꯥꯛꯄ ꯍꯥꯏꯗꯤ ꯐꯨꯡꯒꯥ ꯋꯥꯔꯤ ꯑꯣꯏꯇꯥꯥꯔꯒꯁꯨ ꯑꯀꯤꯕꯒꯤ ꯃꯑꯣꯡꯗ ꯂꯤꯖꯕꯅꯤ ꯋꯥꯔꯤꯁꯤ ꯑꯩ ꯍꯧꯕ ꯌꯥꯔꯕ꯭ꯔ ꯃꯔꯨ ꯀꯃꯥꯏ ꯀꯃꯥꯏ ꯇꯧꯏ
ꯎꯝ ꯋꯥꯏꯌꯦ ꯃꯔꯨꯞ ꯃꯈꯥ ꯑꯗꯨꯝ ꯇꯥꯕꯤꯌꯨ
ꯑꯩꯒꯤ ꯋꯥꯔꯤꯁꯤ ꯑꯩꯈꯣꯏꯒꯤ ꯑꯌꯦꯛꯄ ꯂꯥꯏ ꯑꯃꯒꯤ ꯃꯇꯥꯡꯗ ꯁꯨꯝ ꯑꯗꯨꯒꯤ ꯋꯥꯔꯤ ꯑꯣꯏꯅ ꯏꯖꯕꯅꯦ ꯋꯥꯈꯜꯅ ꯁꯦꯝꯒꯠ ꯁꯥꯒꯠ ꯏꯖꯕꯅꯤ ꯁꯤꯗ ꯑꯩꯈꯣꯏꯒꯤ ꯃꯤ ꯑꯇꯣꯞꯄ ꯀꯅꯥꯒꯤ ꯁꯨꯃꯥꯏꯅ ꯍꯥꯞꯆꯟꯕ ꯅꯠꯆꯗꯦ ꯑꯍꯥꯟꯕꯗ ꯑꯩꯈꯣꯏꯒꯤ ꯃꯃꯥꯟꯅꯕ ꯑꯅꯤꯈꯛꯇ ꯂꯩꯒꯅꯤ ꯑꯅꯤꯈꯛꯁꯤ ꯕꯣꯔꯗꯤꯡꯗ ꯂꯩꯃꯤꯟꯅꯔꯒ ꯑꯩꯈꯣꯏꯒꯤ ꯆꯥꯂꯦꯟ ꯁꯨꯇꯤ ꯊꯥꯕꯒꯤ ꯁꯨꯃꯥꯏꯅ ꯃꯌꯨꯝꯗ ꯍꯜꯂꯛꯃꯤꯟꯅꯕꯁꯤꯗ ꯑꯩꯩꯅ ꯃꯃꯥꯟꯅꯕ ꯑꯃꯒꯤ ꯃꯌꯨꯝꯗ ꯂꯥꯛꯄꯅꯤ ꯑꯗꯨꯗ ꯏꯃꯥꯟꯅꯕ ꯑꯃꯒꯤ ꯃꯌꯨꯝꯁꯤꯗ ꯂꯩꯔꯤꯁꯤ ꯃꯥꯒꯤ ꯃꯃꯥꯒ ꯃꯥꯒꯤ ꯃꯄꯨ ꯈꯇꯪ ꯑꯣꯏꯗꯣꯏꯅꯤ ꯃꯄꯨꯒꯁꯤ ꯌꯥꯝ ꯀꯟꯅ ꯅꯥꯕ ꯑꯍꯜꯒꯤ ꯂꯩꯅꯥ ꯍꯥꯏ ꯇꯥꯔꯦꯀꯣ ꯃꯁꯥꯁꯤ ꯑꯗꯨꯛꯀꯤ ꯃꯇꯤꯛ ꯁꯣꯟꯗꯅ ꯍꯧꯒꯠꯄ ꯀꯥꯡꯈꯠꯄ ꯉꯝꯗ꯭ꯔꯕ ꯑꯣꯏꯗꯣꯏꯅꯤ ꯃꯃꯥ ꯑꯁꯤꯅ ꯑꯩꯈꯣꯏꯒꯤ ꯂꯥꯏ ꯁꯥꯟꯅꯕꯤ ꯃꯃꯥ ꯑꯣꯏꯗꯣꯏꯅꯤ ꯍꯥꯏꯇꯥꯥꯔꯦ ꯃꯗꯨ ꯃꯥꯅ ꯂꯥꯛꯄꯁꯤꯗ ꯃꯌꯨꯝꯁꯤꯗ ꯑꯋꯥꯕ ꯀꯌꯥ ꯊꯦꯡꯅꯕꯩ ꯋꯥꯔꯤꯅꯤ ꯃꯥꯅꯒ ꯑꯍꯤꯡ ꯅꯣꯡꯌꯥꯏꯗ ꯃꯪꯂꯥꯛꯅꯕꯤ ꯃꯃꯥꯟꯅꯕꯩ ꯏꯃꯨꯡꯗ ꯂꯩꯔꯤꯉꯩꯗ ꯃꯃꯥꯟꯅꯕꯗꯨꯒꯤ ꯃꯃꯥꯗꯨꯅꯒ ꯇꯝꯅꯕ ꯈꯣꯠꯄ ꯁꯨꯃꯥꯏꯒ ꯇꯧꯕꯒꯤ ꯃꯇꯥꯡꯗ ꯇꯧꯕ ꯍꯥꯏꯗꯤ ꯑꯥ ꯍꯧꯖꯤꯛꯀꯤ ꯍꯥꯏꯔꯤꯕ ꯑꯉꯥꯡ ꯑꯁꯤꯅ ꯃꯃꯥꯟꯅꯕꯣꯏꯁꯤ ꯂꯩꯕ ꯃꯇꯝꯗ ꯃꯍꯥꯛꯅ ꯃꯣꯏꯒꯤ ꯏꯃꯨꯡꯗ ꯊꯦꯠꯂꯤꯕ ꯂꯥꯏꯒ ꯑꯌꯦꯛꯄ ꯃꯌꯥꯝꯁꯤ ꯁꯨꯝ ꯌꯦꯡꯕꯗ ꯌꯥꯝꯅ ꯐꯖꯕ ꯄꯨꯛꯅꯤꯡ ꯍꯨꯕ ꯃꯤꯐꯝ ꯍꯨꯝꯕ ꯉꯝꯗꯕ ꯑꯗꯨꯒꯨꯝ ꯒꯨꯝꯕ ꯂꯥꯏ ꯑꯃ ꯅꯨꯄꯤ ꯑꯃꯒꯤ ꯁꯛꯇꯝ ꯁꯨꯃꯥꯏꯅ ꯎꯔꯨ ꯑꯣꯏꯗꯣꯏꯅꯤ ꯃꯔꯨꯞ ꯑꯗꯨꯒ ꯃꯗꯨꯒꯤ ꯎꯔꯨꯕꯗꯒꯤ ꯃꯍꯥꯛꯅ ꯃꯗꯨ ꯒꯤ ꯃꯇꯥꯡꯗꯁꯨꯝ ꯈꯟꯅ ꯈꯟꯅ ꯀꯟꯅ ꯇꯧꯕꯁꯤꯗ ꯃꯈꯣꯏꯒꯤ ꯏꯃꯨꯡꯒꯤ ꯃꯃꯥ ꯑꯣꯏꯔꯤꯕꯁꯤ ꯂꯥꯏ ꯁꯅꯩ ꯍꯥꯏꯕꯁꯤ ꯇꯁꯦꯡꯅꯗꯤ ꯈꯪꯍꯟꯗꯦ ꯂꯩꯀꯥꯏ ꯃꯌꯥꯝ ꯑꯗꯨ ꯂꯨꯝꯐꯨ ꯂꯨꯝꯐꯨ ꯉꯥꯡꯅꯕ ꯑꯣꯏꯗꯣꯏꯅꯤ ꯑꯗꯣ ꯃꯥꯒꯤ ꯋꯥꯊꯣꯛꯇꯒꯤ ꯀ ꯑꯩꯈꯣꯏꯒꯤ ꯏꯃꯨꯡ ꯃꯅꯨꯡ ꯁꯥꯒꯩ ꯅꯥꯇꯩ ꯀꯌꯥ ꯑꯃꯁꯨ ꯂꯩꯈꯤꯗꯕ ꯌꯨꯝ ꯍꯣꯡꯈꯤꯕ ꯀꯌꯥ ꯑꯃ ꯌꯥꯎꯕ ꯑꯣꯏꯗꯣꯏꯅꯤ ꯑꯗꯒꯤ ꯂꯥꯏ ꯑꯣꯛꯅꯕꯗꯒꯤ ꯈꯣꯠꯄꯗꯒꯤ ꯌꯥꯝꯅ ꯀꯤꯕ ꯊꯧꯗꯣꯛ ꯀꯌꯥ ꯑꯃ ꯅꯪꯕꯗꯒꯤ ꯃꯌꯨꯝꯗ ꯍꯜꯂꯛꯑꯕ ꯃꯠ ꯇꯨꯡꯗ ꯕꯣꯔꯗꯤꯡ ꯆꯪꯕꯗꯁꯨ ꯃꯪꯉꯥꯛꯅꯕ ꯂꯥꯏ ꯇꯣꯡꯕ ꯁꯨꯃꯥꯏ ꯁꯨꯝ ꯇꯧꯔꯛꯄꯗꯒꯤ ꯑꯩꯈꯣꯏꯒꯤ ꯂꯥꯏ ꯑꯥ ꯑꯩꯈꯣꯏꯒꯤ ꯈꯨꯡꯒꯪꯒꯤ ꯑꯐꯥꯎꯕ ꯃꯥꯏ ꯑꯃꯥꯏꯕ ꯑꯃ ꯇꯧꯔꯒ ꯃꯥꯅ ꯃꯥꯌꯣꯛꯅꯕ ꯈꯣꯠꯇꯨꯅ ꯇꯧꯕꯗꯒꯤ ꯍꯥꯏꯔꯤꯕ ꯑꯌꯦꯛꯄ ꯂꯥꯏ ꯑꯗꯨꯒꯤ ꯊꯋꯥꯏ ꯑꯗꯨ ꯁꯨꯃꯥꯏꯅ ꯆꯪꯕꯅꯤ ꯈꯣꯠꯄꯅꯤ ꯑꯗꯨꯅꯦ ꯗꯥꯅꯦ ꯀꯥꯏꯅ ꯁꯨꯝ ꯇꯧꯅ ꯎꯟꯅꯔꯒ ꯃꯗꯨꯗꯨꯗ ꯊꯧ ꯇꯧꯍꯣꯛꯇꯅ ꯑꯗꯒꯤ ꯍꯥꯏꯔꯤꯕ ꯉꯁꯥꯏꯒꯤ ꯃꯃꯥ ꯂꯥꯏ ꯁꯥꯟꯅꯕꯤꯗꯨꯒ ꯑꯁꯨꯝ ꯃꯥꯏꯗꯨꯒ ꯆꯥꯌꯦꯡꯅꯗꯨꯅ ꯃꯥꯏꯅ ꯆꯥꯎꯔꯥꯛꯄ ꯋꯥꯔꯤ ꯑꯃ ꯑꯣꯏꯗꯣꯏꯅꯦ ꯑꯗꯣ ꯁꯤꯒꯤ ꯋꯥꯔꯤꯁꯤꯕꯨ ꯅ ꯑꯩꯒꯤ ꯌꯨꯇꯨꯕ ꯆꯦꯅꯦꯜꯗꯨꯗ ꯍꯥꯞ ꯄ ꯌꯥꯒꯗ꯭ꯔꯣ ꯃꯔꯨꯞ
ꯌꯥꯝꯅ ꯅꯨꯡꯉꯥꯏꯒꯗꯧꯕ ꯋꯥꯔꯤꯁꯨ ꯃꯥꯜꯂꯦ ꯑꯀꯤꯕ ꯋꯥꯔꯤ ꯃꯥꯜꯂꯦ ꯑꯗꯨꯝ ꯍꯥꯞꯄꯗ ꯀꯔꯤꯁꯨ ꯀꯥꯏꯗꯦ ꯃꯔꯤ ꯂꯩꯅꯕꯁꯤꯡꯗ ꯄꯥꯎ ꯐꯥꯎꯕꯤꯔꯛꯑꯣ ꯏꯕ ꯂꯣꯏꯔꯒ ꯋꯥꯔꯤꯗꯨ ꯑꯗꯨꯝ ꯊꯥꯖꯟꯕꯤꯔꯛꯑꯣ ꯑꯗꯨꯒ ꯑꯩꯈꯣꯏ ꯑꯗꯨꯝ ꯐꯅ ꯐꯅꯕ ꯁꯤꯟꯖꯒꯦ ꯃꯔꯨꯞ
ꯑꯗꯣ ꯃꯔꯨꯞ ꯑꯥ ꯁꯤꯒꯤ ꯑꯀꯤꯕ ꯅꯠꯇꯕ ꯑꯉꯥꯡꯁꯤꯡꯅ ꯇꯥꯕ ꯌꯥꯕ ꯅꯨꯡꯉꯥꯏꯕ ꯐꯨꯡꯒꯥ ꯋꯥꯔꯤ ꯑꯃꯁꯨ ꯂꯩ ꯃꯗꯨ ꯍꯥꯏꯐꯦꯠꯇꯪ ꯃꯔꯨꯞꯅ ꯇꯥꯕꯤꯒꯦꯔꯥ ꯀꯃꯥꯏꯅ ꯇꯧꯒꯅꯤ
ꯑ ꯍꯥꯏꯕꯤꯌꯨ ꯍꯥꯏꯕꯤꯌꯨ ꯃꯔꯨꯞ ꯑꯩꯈꯣꯏꯗꯤ ꯑꯦ ꯋꯥꯔꯤ ꯄꯤꯔꯒꯗꯤ ꯂꯣꯏꯅ ꯍꯥꯞꯄꯒꯦ ꯍꯥꯏꯕ ꯋꯥꯈꯜꯗꯨ ꯂꯩꯖꯔꯕꯅꯤ ꯃꯔꯨꯞ
ꯑꯣ ꯌꯥꯝ ꯅꯨꯡꯉꯥꯏꯖꯩ ꯃꯔꯨꯞꯅ ꯁꯨꯃꯥꯏꯅ ꯑꯩꯒꯤ ꯍꯔꯥꯎ ꯍꯔꯥꯎ ꯁꯨꯃꯥꯏꯅ ꯇꯥꯕꯤꯔꯛꯀꯅꯤ ꯈꯟꯖꯔꯨꯗꯕꯅꯤ ꯐꯔꯦ ꯃꯔꯨꯞ ꯑꯩꯒꯤ ꯋꯥꯔꯤꯁꯤ ꯍꯟꯗꯛꯀꯤꯁꯤꯗꯤ ꯑꯉꯥꯡꯁꯤꯡꯅ ꯌꯦꯡꯕꯗ ꯀꯤꯔꯣꯏꯗꯕ ꯅꯨꯡꯉꯥꯏ ꯀꯩꯇꯧꯕ ꯅꯣꯛꯅꯤꯡꯒꯗꯕ ꯑꯣꯏꯕ ꯍꯥꯏꯕꯗꯤ ꯍꯨꯔꯥꯟꯕ ꯑꯅꯤ ꯈꯛꯇꯒꯤ ꯋꯥꯔꯤꯅꯤ ꯍꯥꯏꯗꯤ ꯍꯨꯔꯝꯕꯅꯤꯁꯤ ꯂꯥꯏꯃꯁꯨꯛ ꯄꯪꯕ ꯌꯥꯝꯅꯁꯨ ꯁꯤꯡꯕ ꯍꯥꯏꯇꯥꯔꯦ ꯃꯇꯥꯡ ꯇꯥꯡꯀꯛ ꯇꯥꯡꯀꯛ ꯅꯥꯏꯅ ꯁꯨꯝ ꯄꯪꯕ ꯍꯥꯏꯇꯥꯥꯔꯦ ꯑꯗꯣ ꯃꯔꯨꯞꯁꯤꯒꯤ ꯍꯨꯔꯥꯝꯕꯅꯤꯁꯤꯒꯤ ꯇꯣꯉꯥꯟ ꯇꯣꯉꯥꯟꯕ ꯃꯥꯒꯤ ꯋꯥꯔꯦꯞ ꯑꯃꯃꯝ ꯂꯩꯖꯩ ꯍꯨꯔꯥꯟꯕ ꯑꯃꯇꯪꯒꯤ ꯍꯥꯟꯅ ꯂꯤꯖꯔꯛꯀꯦ ꯃꯁꯤꯒꯤ ꯋꯥꯔꯤꯁꯤ ꯍꯥꯟꯅ ꯍꯥꯞꯄ ꯌꯥꯕ꯭ꯔꯥ ꯍꯥꯏꯕꯗꯨ ꯌꯦꯡꯕꯤꯌꯨ ꯃꯔꯨꯞ ꯑꯩ ꯍꯧꯖꯔꯛꯑꯒꯦ ꯑꯥ ꯍꯥꯏꯔꯤꯕ ꯍꯨꯔꯥꯟꯕ ꯅꯨꯨꯄꯥ ꯑꯁꯤ ꯃꯇꯥꯡ ꯃꯇꯝ ꯅꯥꯏꯗꯅ ꯌꯥꯝꯅ ꯁꯤꯡꯕ ꯑꯗꯨꯒ ꯌꯥꯝꯅꯁꯨ ꯄꯪꯕ ꯑꯣꯏꯗꯣꯏꯅꯤ ꯃꯔꯨꯞ ꯃꯍꯥꯛꯅ ꯄꯪꯕꯒꯤ ꯆꯥꯡꯁꯤ ꯅꯣꯡꯃ ꯃꯍꯥꯛꯅ ꯁꯥ ꯇꯥꯟꯕ ꯆꯠꯄꯁꯤꯗ ꯃꯈꯨꯠꯇ ꯅꯣꯡꯃꯩ ꯑꯃ ꯄꯥꯏꯔꯒ ꯁꯥ ꯀꯥꯞꯄ ꯆꯠꯄꯁꯤꯗ ꯃꯍꯥꯛ ꯑꯥ ꯍꯦꯛ ꯊꯦꯡꯅꯔꯨꯔꯦꯅ ꯃꯔꯨꯞ ꯍꯥꯏꯗꯤ ꯁꯖꯤ ꯃꯌꯥꯝ ꯑꯃ ꯑꯩꯈꯣꯏꯒꯤ ꯁꯖꯤꯛ ꯆꯥꯔꯒ ꯂꯩꯔꯝꯕ ꯍꯥꯏꯇꯥꯥꯔꯦ ꯂꯝꯄꯥꯛ ꯑꯃꯗ ꯑꯗꯣ ꯃꯍꯥꯛꯀꯤ ꯅꯣꯡꯃꯩ ꯑꯗꯨꯅ ꯑꯗꯨꯝ ꯀꯥꯞꯄꯗ ꯃꯌꯥꯝꯃ ꯑꯃꯗꯤ ꯑꯗꯨꯝ ꯄꯥꯜꯂꯗꯕꯅꯤ ꯍꯥꯏ ꯃꯔꯨꯞ ꯑꯗꯨꯕꯨ ꯃꯍꯥꯛꯀꯤ ꯀꯔꯝꯕ ꯑꯄꯪꯕ ꯋꯥꯈꯜꯗꯒꯤꯅꯣ ꯈꯪꯗꯦ ꯍꯥꯏꯇꯥꯥꯔꯦꯀꯣ ꯅꯣꯡꯃꯩ ꯃꯇꯣꯟ ꯑꯁꯤꯅ ꯁꯥꯗꯒꯤ ꯂꯩꯕ ꯃꯥꯏꯀꯩꯗ ꯅꯠꯇꯕꯤꯗ ꯑꯇꯣꯞꯄꯗꯒꯤ ꯊꯤꯟꯇꯣꯛꯑꯒ ꯑꯩꯈꯣꯏꯒꯤ ꯐꯤꯂꯝꯒꯤ ꯔꯝꯕꯣꯒꯤ ꯃꯑꯣꯡꯗ ꯃꯍꯥꯛꯅ ꯅꯣꯡꯃꯩ ꯑꯁꯤ ꯀꯥꯞꯀꯦꯗꯅ ꯈꯞꯀꯦꯗꯅ ꯗꯛ ꯂꯥꯎꯅ ꯇꯧꯔꯛꯄꯁꯤꯗ ꯃꯔꯨꯞ ꯃꯍꯥꯛꯀꯤ ꯅꯣꯡꯃꯩ ꯑꯁꯤꯗꯤ ꯀꯥꯔꯇꯨꯁ ꯑꯣꯏꯔꯝꯕ ꯑꯗꯒꯤ ꯃꯔꯨꯞ ꯃꯔꯨ ꯑꯃꯇꯪ ꯄꯥꯏꯊꯣꯛꯈꯤꯗꯅ ꯑꯩꯈꯣꯏꯒꯤ ꯁꯖꯤꯛꯈꯩꯁꯦ ꯂꯣꯏ ꯆꯦꯟꯈꯤꯕ ꯍꯥꯏꯇꯥꯔꯦ ꯁꯨꯃꯥꯏꯅ ꯌꯥꯝ ꯄꯪꯕꯒꯤ ꯃꯇꯥꯡꯁꯨ ꯌꯥꯎꯋꯦ ꯑꯗꯨꯒ ꯃꯍꯥꯛꯅ ꯌꯥꯝ ꯁꯤꯡꯕꯒꯤ ꯃꯇꯥꯡ ꯑꯁꯤꯅ ꯃꯔꯨꯞ ꯑꯩꯈꯣꯏꯒꯤ ꯑꯩ ꯁꯝꯂꯄ ꯋꯥꯔꯤ ꯇꯦꯟꯇꯪ ꯑꯃ ꯇꯪ ꯂꯤꯖꯒꯦ ꯃꯍꯥꯛꯅ ꯈꯣꯏꯆꯨꯞꯄ ꯆꯠꯂꯒ ꯈꯣꯏꯁꯤꯗ ꯉꯥꯖꯤ ꯃꯌꯥꯝ ꯐꯥꯔꯕ ꯑꯗꯨꯕꯨ ꯑꯉꯥꯡꯒꯩꯅ ꯃꯥꯅ ꯎꯗ꯭ꯔꯤꯉꯩꯗ ꯑꯩꯈꯣꯏꯒꯤ ꯉꯥꯒꯤ ꯃꯍꯨꯠꯇ ꯑꯃꯥꯡꯕ ꯍꯥꯞꯆꯤꯜꯂꯒ ꯃꯍꯥꯛꯅ ꯄꯨꯔ ꯂꯥꯛꯄ ꯃꯇꯝꯗ ꯑꯩꯈꯣꯏꯒꯤ ꯀꯩꯊꯦꯜ ꯐꯥꯎꯔꯒ ꯆꯠꯄ ꯆꯠꯂꯕꯗꯤ ꯃꯁꯤ ꯃꯤꯅ ꯁꯣꯏꯗꯅ ꯉꯥꯔ ꯍꯪꯉꯛꯄꯗ ꯂꯩꯒꯦ ꯍꯥꯏꯔꯛꯀꯅꯤ ꯃꯥꯏ ꯅꯨꯄꯤ ꯆꯥꯕ ꯐꯪꯉꯔꯣꯏꯗꯅ ꯃꯁꯤ ꯑꯃꯥꯡꯕꯅꯤ ꯍꯥꯏꯖꯜꯂꯒꯦ ꯑꯗꯨꯅ ꯃꯍꯥꯛꯅ ꯁꯨꯝ ꯍꯥꯏꯖꯤꯜꯂꯒ ꯂꯥꯛꯄꯗ ꯇꯁꯦꯡꯅ ꯃꯍꯥꯛꯇꯤ ꯈꯪꯕ ꯅꯠꯇꯦ ꯉꯁꯥꯏ ꯑꯉꯥꯡꯈꯩꯅ ꯑꯃꯥꯡꯕꯅꯦꯗꯣ ꯑꯣꯟꯊꯣꯛꯈ꯭ꯔꯕꯅꯦꯗꯣ ꯑꯗꯨꯕꯨ ꯃꯥꯅ ꯃꯌꯨꯝ ꯌꯧꯔꯛꯄ ꯃꯇꯝꯗ ꯃꯥꯒꯤ ꯃꯌꯨꯝ ꯃꯥꯒꯤ ꯅꯨꯄꯤꯁꯤꯗ ꯑꯩꯈꯣꯏꯒꯤ ꯁꯔꯄ꯭ꯔꯥꯏꯁ ꯄꯤꯒꯦ ꯑꯉꯛꯄ ꯄꯤꯒꯦꯗꯅ ꯃꯍꯥꯛꯅ ꯑꯦꯁ ꯃꯗꯨꯒꯤ ꯄꯣꯠꯌꯣꯝꯗꯨ ꯑꯃꯥꯡꯕꯅꯤꯗꯅ ꯍꯥꯏꯖꯤꯜꯂꯒ ꯄꯤꯕ ꯃꯇꯝꯗ ꯉꯁꯥꯏꯒꯤ ꯉꯥ ꯑꯗꯨꯗꯤ ꯑꯃꯥꯡꯕ ꯑꯣꯟꯊꯣꯛꯈ꯭ꯔꯕꯅꯤꯅ ꯑꯃꯥꯡꯕ ꯑꯣꯏꯔꯝꯕꯗꯨꯗ ꯃꯥꯏ ꯅꯨꯄꯤꯅ ꯀꯔꯤꯅꯣ ꯑꯃꯥꯡꯕ ꯄꯨꯔꯛꯂꯤꯕꯁꯤꯗꯅ ꯍꯪꯉꯛꯄꯗ ꯉꯁꯥꯏꯒꯤ ꯅꯨꯄꯥꯗꯅ ꯌꯥꯝ ꯁꯤꯡꯅ ꯍꯥꯏꯇꯥꯔꯦ ꯇꯥꯟꯖꯥꯗꯨꯗ ꯑꯩꯅ ꯑꯃꯥꯡꯕꯅꯤ ꯍꯥꯏꯗ꯭ꯔꯥꯗꯅ ꯈꯨꯝꯇꯣꯛꯈꯤꯕꯒꯤ ꯋꯥꯔꯤ ꯁꯨꯃꯥꯏꯅ ꯅꯣꯛꯅꯤꯡꯕ ꯌꯥꯝ ꯂꯩ ꯑꯗꯣ ꯁꯤꯒꯤ ꯃꯔꯣꯏꯒꯩꯖꯦ ꯃꯔꯨꯞꯇ ꯃꯔꯨꯞꯀꯤ ꯌꯨꯇꯨꯞ ꯆꯦꯅꯦꯜꯗꯨꯗ ꯍꯥꯞꯄꯗ ꯊꯣꯏꯗꯣꯛꯄ ꯑꯀꯥꯏꯕ ꯂꯩꯒꯗ꯭ꯔꯥ
ꯂꯩꯔꯣꯏ ꯃꯔꯨꯞ ꯐꯥ ꯃꯔꯨꯞꯅ ꯂꯤꯕꯤꯅꯤꯡꯉꯤꯕ ꯋꯥꯔꯤꯁꯤꯡꯗꯨ ꯑꯗꯨꯝ ꯊꯥꯕꯤꯔꯛꯑꯣ ꯃꯔꯨꯞ ꯑꯥ ꯉꯁꯤꯒꯤꯗꯤ ꯃꯔꯨꯞ ꯑꯩꯁꯨ ꯊꯕꯛ ꯑꯃ ꯂꯥꯛꯆꯕꯅ ꯃꯔꯨ ꯑꯣꯏꯕꯅ ꯃꯔꯝ ꯑꯣꯏꯔꯒ ꯑꯥ ꯃꯇꯥꯡ ꯆꯥꯕꯗ ꯑꯃꯨꯛ ꯋꯥꯔꯤ ꯁꯥꯟꯅꯔꯁꯤ ꯃꯔꯨꯞ ꯉꯁꯤꯒꯤꯗꯤ ꯃꯇꯥꯡ ꯑꯁꯤꯗ ꯀꯥꯏꯅꯕꯕꯨ ꯀꯔꯤ ꯈꯜꯂꯤꯒꯦ
ꯌꯥꯝ ꯅꯨꯡꯉꯥꯏꯖꯩ ꯃꯔꯨꯞ ꯑꯗꯣ ꯑꯩꯒꯤ ꯑꯩꯒꯤ ꯋꯥꯔꯤꯁꯤꯁꯨ ꯁꯨꯡꯁꯣꯏ ꯁꯣꯏꯗꯅ ꯍꯥꯞꯄꯤꯌꯨ ꯑꯩꯒ ꯃꯔꯤ ꯂꯩꯅꯕꯁꯤꯡꯗꯁꯨ ꯑꯩ ꯋꯥꯔꯤ ꯇꯧꯖꯒꯦ ꯊꯥꯒꯠꯆꯔꯤ ꯑꯩꯒꯤ ꯋꯥꯔꯤ ꯇꯥꯕꯤꯕꯒꯤꯗꯃꯛꯇ ꯊꯝꯖꯔꯒꯦ ꯃꯔꯨꯞ ꯊꯕꯛ ꯏꯪꯈꯥꯡ ꯆꯤꯟꯕꯅꯤꯅ ꯑꯩꯁꯨ ꯇꯧꯖꯔꯒꯦ ꯃꯔꯨꯞꯁꯨ ꯇꯧꯕꯤꯔꯣ ꯊꯝꯃꯦ ꯊꯝꯃꯦ
ꯑꯥ ꯑꯥ